ꯍꯜꯂꯣ ꯍꯜꯂꯣ
ꯍꯜꯂꯣ
ꯑꯣ ꯆꯥꯛ ꯆꯥꯔꯕ
ꯑꯁ ꯇꯥꯗ꯭ꯔꯤꯗ ꯊꯣꯡꯗ꯭ꯔꯦ ꯐꯣꯏꯗꯤ
ꯑꯥ
ꯐꯨꯡꯗꯔꯤ
ꯀꯔꯤ ꯀꯔꯤ ꯌꯦꯟꯖꯥꯡ ꯊꯣꯡꯗꯣꯏꯅꯣ ꯑꯗꯣ
ꯑꯁ ꯈꯪꯗ ꯇ ꯑꯗꯨꯗꯤ ꯅ ꯆꯥꯔꯕ ꯅ ꯇꯦ
ꯍꯥꯥ
ꯅꯣꯏꯗꯤ ꯆꯥꯔꯕ
ꯍꯣꯏꯣꯏ ꯆꯥꯔꯦ ꯍꯧꯖꯤꯛꯇ ꯆꯥꯔꯒ ꯂꯥꯛꯄꯅꯤ ꯀꯣꯏꯕ ꯆꯠꯄ ꯃꯩ ꯂꯥꯛꯇꯕꯅꯤ ꯋꯥ ꯋꯥꯗꯣ ꯈꯔ ꯀꯟꯅ ꯉꯥꯡꯉꯣ ꯀꯩꯅꯣ ꯈꯔ ꯍꯣꯏ
ꯑꯗꯨꯗꯤ ꯑꯩꯒꯤ ꯀꯗꯤ ꯀꯟꯅ ꯉꯥꯡꯉꯨꯅꯦ ꯑꯗꯣ ꯑꯩꯒꯤ ꯏꯁꯄꯤꯀꯔꯗꯣ ꯃꯊꯛꯇꯇ ꯀꯩꯅꯣ ꯇꯧꯕꯒꯤ ꯃꯥꯎꯠ ꯏꯁꯄꯤꯀꯔꯗꯣ ꯃꯊꯥꯛꯛꯇꯗ ꯑꯣꯏꯕꯤꯌꯦꯀꯣ ꯑꯗꯨꯒꯤ ꯇꯞꯄ ꯑꯪꯒꯤꯗꯤ ꯐꯖꯅ ꯇꯥꯏꯌꯦꯗ
ꯇꯨ ꯋꯥꯗꯣ ꯈꯔ ꯀꯟꯅ ꯉꯥꯏꯗꯤ ꯇꯥꯕꯗꯣ ꯈꯔ ꯅꯨꯡꯉꯥꯏꯕꯒꯨꯝ ꯇꯧꯕ ꯍꯧꯖꯤꯛꯇꯤ ꯌꯥꯔꯦ ꯍꯣꯏ
ꯍꯣꯏ ꯍꯣꯏ ꯁꯨꯃꯥꯏꯅ ꯉꯝꯒꯦ ꯑꯗꯨꯗꯤ
ꯎꯝ ꯀꯅꯥꯅꯥ ꯍꯥꯏꯔꯤꯕꯅꯣ
ꯍꯣꯏ ꯗꯗꯥ ꯍꯣꯏ ꯂꯩꯌꯦꯗ
ꯑꯣ ꯑꯣ
ꯅꯣꯏ ꯀꯔꯤ ꯌꯦꯟꯁꯥꯡ ꯆꯥꯛꯒꯦ
ꯑꯩꯈꯣꯏꯁꯦ ꯍꯋꯥꯥꯏ ꯍꯋꯥꯥꯏ ꯍꯣꯏ ꯆꯥꯏ ꯄꯥꯟꯒꯤ ꯃꯅꯥ ꯀꯩꯅꯣꯗꯣ
ꯌꯦꯟꯗꯦꯝ꯭ꯔꯣ
ꯍꯥꯥ
ꯃꯥ ꯄꯟꯒꯤ ꯃꯅꯥ
ꯥꯟꯒ ꯃꯅꯥꯒ ꯃꯄꯥꯟꯒꯤ ꯃꯅꯥ ꯀꯩꯅꯣꯕꯗꯣ ꯑꯣ ꯍꯣꯏ
ꯍꯧꯥꯎꯅꯦ ꯑꯥꯎꯅꯦ ꯍ ꯉꯁꯤꯗꯤ ꯀꯩꯀꯩ ꯇꯧꯕꯅꯣ ꯆꯠꯄ꯭ꯔꯣ ꯌꯨꯝꯗ ꯑꯗꯨꯝ ꯂꯩꯕ ꯭ꯔꯣꯝꯉ
ꯁꯤꯁꯤꯦ ꯁꯗꯦꯅꯤ ꯎꯝꯅꯤ ꯍꯧꯗꯤ ꯁꯟꯗꯦꯅꯦ ꯌꯨꯝꯗ꯭ꯔꯗꯤ ꯎꯝ ꯗꯨ ꯍꯥꯎ
ꯀꯣꯂꯦꯖ ꯀꯣꯂꯦꯖ ꯀꯥꯔꯔ
ꯂꯦ ꯇꯣꯈ꯭ꯔꯦ ꯄꯩꯁꯥ ꯅ ꯂꯩꯇꯕꯅꯤ
ꯏꯁ ꯄꯁ ꯄꯩꯁꯥ ꯇꯥꯏꯅꯗꯔ ꯨ ꯌꯥꯏꯌꯦꯗ ꯀꯩꯅꯣ ꯀꯣꯂꯦꯖ ꯀꯥꯎꯕ ꯄꯩꯁꯥ ꯌꯥꯝ ꯆ ꯆꯥꯎꯃꯤ ꯇꯥꯏꯞꯇ
ꯇꯥꯡꯉꯦ ꯑꯁ ꯆꯠꯊꯣꯛ ꯆꯠꯁꯤꯟꯕꯗꯣ ꯂꯥꯞꯄꯦ ꯀꯤꯂꯣꯃꯤꯇꯔ ꯆꯅꯤ ꯁꯨꯒꯗ꯭ꯔꯥ ꯑꯁ ꯁꯨꯕꯨꯗꯤ ꯁꯨꯗꯦ ꯍꯟ ꯖꯤꯔꯤꯕꯥꯝ
ꯑꯗꯨ ꯀꯣꯂꯦꯖꯅ ꯏꯝꯐꯥꯜꯗ ꯀꯣꯂꯦꯖꯅ ꯀꯥꯏꯗ ꯀꯥꯕ
ꯃꯅꯦ ꯏꯂ
ꯑꯗꯨ ꯀꯣꯂꯦꯖ ꯀꯥꯞꯐꯝꯗ ꯂꯩꯔꯒ ꯀꯩꯅꯣ ꯇꯧꯕ ꯌꯥꯗ꯭ꯔꯥ ꯀꯣꯂꯦꯖ ꯀꯥꯞꯄ ꯌꯥꯗ꯭ꯔꯥ
ꯌꯥꯗꯕ
ꯑꯗꯨ ꯅꯪ ꯂꯩꯐꯝꯗ ꯀꯣꯂꯦꯖ ꯀꯥꯕ ꯌꯥꯗ꯭ꯔꯣ
ꯌꯥꯗꯕ ꯂꯥꯞꯄ ꯀꯩꯅꯣ ꯇꯟꯁꯨ ꯇꯟꯈ꯭ꯔꯦꯗ ꯑꯗꯨꯒꯤ
ꯑꯗꯨꯒꯤꯅꯦꯕ ꯑꯗꯨꯠꯇ꯭ꯔꯗꯤ ꯅꯪꯅ ꯑꯗꯨꯃꯥꯏꯅ ꯇꯅꯔꯣꯏꯕ
ꯍꯥꯥ
ꯅꯪꯒꯤ ꯂꯩꯐꯝꯗ ꯀꯣꯂꯦꯖ ꯍꯧꯔꯒ ꯑꯗꯨꯗ ꯀꯥꯕ ꯌꯥꯗ꯭ꯔꯥ ꯍꯥꯏꯕꯅꯤꯗ
ꯅꯃ ꯇꯗꯗꯤ ꯑꯗꯨꯝ
ꯥꯟ ꯍꯣꯏ ꯇꯟꯕꯒꯤꯅꯤ
ꯔꯣꯡꯃꯥꯏꯣꯔꯣꯅꯥ
ꯀꯕꯨꯏ
ꯑꯣ
ꯑꯗꯨꯗꯤ ꯅꯨꯡꯉꯥꯏꯔꯝꯅꯤꯍ ꯍꯧꯖꯤꯛꯀꯥꯟꯗꯤ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
ꯑꯩꯗꯤ ꯑꯁ ꯑꯩꯗꯤ ꯅꯪ ꯀꯩꯅꯣꯔꯥ ꯍꯥꯏꯅ ꯈꯟꯕ ꯅꯪꯒꯤ ꯃꯤꯡꯗꯣ ꯊꯣꯛꯄꯗꯣ ꯔꯣꯡꯃꯩ ꯅꯠꯇꯅ ꯂꯦꯡꯃꯩꯔꯅ ꯈꯟꯕꯅꯤꯗ
ꯁꯤꯌꯥ
ꯁꯌꯥ ꯍꯥꯏꯗꯤ ꯀꯩꯅꯩꯅ
ꯀꯔꯤꯁꯨ ꯅꯠꯇꯦ
ꯀꯔꯤꯅꯦ
ꯑꯗ ꯍꯣꯅꯤ ꯇ ꯊꯥꯕ ꯑꯗꯨ ꯅꯌꯥ ꯈ ꯐꯔꯤ ꯍꯥꯏꯕ ꯍꯧꯖꯤꯒꯤꯗꯣ
ꯐꯨꯠꯕꯣꯜꯗꯤ ꯌꯦꯡꯅꯕꯅꯤꯅ
ꯍꯣꯏ ꯉꯁꯤꯁꯨ ꯑꯃꯨꯛ ꯌꯦꯡꯒꯅꯤ
ꯀꯔꯤ ꯇꯤꯝ ꯁꯞꯄꯣꯔꯠ ꯇꯧꯒꯦ
ꯍꯥ ꯍꯣꯏ ꯉꯁꯤꯁꯦ ꯏꯁꯄꯦꯟ ꯑꯣꯏꯅ ꯁꯞꯄꯣꯔꯠ ꯇꯧꯈ꯭ꯔꯅꯤ
ꯑꯣ ꯅꯪꯒꯤꯁꯤꯦ ꯅꯣꯡꯃꯇꯤ ꯃꯃꯥ ꯑꯃꯅꯦꯕꯀꯣ
ꯅꯣꯡꯃ ꯇꯤꯝ ꯑꯃꯃ ꯁꯞꯄꯣꯔꯠ ꯇꯧꯔꯅꯤꯕ ꯅꯪꯁꯦ
ꯍꯥ ꯌꯥ ꯊꯗꯂ ꯇꯔ ꯑꯔꯖꯦꯟꯇꯤꯅꯥ ꯁꯅꯔꯗꯤ ꯑꯔꯖꯦꯟꯇꯤꯅꯥ ꯑꯣꯏ ꯆꯒꯦꯅꯤ ꯑꯩꯈꯣꯏꯗꯤ
ꯑꯗꯨꯅꯤ ꯅꯨꯄꯥꯔꯤ ꯑꯥꯔꯖꯦꯟ ꯏꯅꯥꯗ ꯆꯠ ꯑꯩꯗꯤ ꯌꯥꯝꯝꯃꯦꯕꯀꯣ ꯑꯥꯔꯖꯦꯟꯇꯤꯅꯥꯒꯤ ꯐꯦꯟꯁꯤꯡꯁꯦ
ꯊꯥꯔꯇꯤꯅꯤ ꯇ ꯎꯝ ꯍꯃꯤ ꯆꯣ ꯐ ꯍꯅꯤ ꯀ ꯍ ꯑ
ꯅꯣꯏꯃꯤ ꯌꯥꯝꯕ꯭ꯔꯣ
ꯍꯥꯥ
ꯃꯤ ꯌꯥꯝꯕ꯭ꯔꯕ
ꯑꯩꯈꯣꯏ ꯗꯨꯀꯥꯟ ꯆꯠꯄ ꯍꯧꯖꯤꯛꯇ ꯑꯗꯨꯒꯤ ꯎꯝ ꯎ ꯅꯪꯗꯤ ꯀꯅꯥ ꯁꯞꯄꯣꯔꯠ ꯇꯧꯅꯤ
ꯑꯩꯗꯤ ꯅꯦꯜꯗꯣꯗ ꯇꯧꯔꯤꯅꯦ ꯀꯩꯅꯣ
ꯁꯤꯀ꯭ꯔꯅꯤꯅꯦꯕꯃꯅꯨꯡꯪꯁꯤꯦꯦ ꯅꯪꯁꯤꯦ
ꯑꯦ ꯑꯩꯈꯣꯏꯗꯤ ꯀꯩꯅꯣ ꯑꯔꯖꯦꯟꯇꯤꯅꯥ ꯐꯦꯁ ꯍꯥꯥ ꯑꯩꯣꯏꯗꯤ ꯑꯔꯖꯦꯟꯇꯤꯅꯥ ꯐꯦꯔꯅꯦꯕ ꯑꯗꯣ ꯃꯣꯏꯗ ꯁꯤꯈ꯭ꯔꯅꯤ ꯑꯃꯨꯛ ꯀꯨꯝꯍꯩꯗꯨ ꯂꯩꯒꯅꯤꯕ ꯑꯩꯈꯣꯏꯒꯤ
ꯅꯣꯏ ꯑꯥꯔꯖꯦꯟꯇꯤꯅꯥ ꯐꯦꯟꯁꯦ ꯌꯥꯝ ꯐꯠꯇꯦ ꯍꯥꯏꯇꯥꯔꯦ ꯅꯠꯇꯦꯛ ꯍꯦꯛ ꯑꯗꯨꯝ ꯃꯦꯁꯤ ꯐꯦꯟꯁꯤꯡꯁꯦꯀꯣꯣꯜ ꯑꯗꯣ ꯃꯤꯡ ꯄꯟꯗꯣꯏ ꯁꯨꯡꯌꯥ ꯌꯥꯗꯕ꯭ꯔꯕ
ꯌꯥꯗꯕꯅꯤꯅꯦ ꯃꯣꯏꯅ ꯍꯧꯕꯒꯤ ꯀꯩꯅꯣꯅꯦ
ꯅꯣꯏꯅꯍꯥꯎ
ꯑꯗꯣ ꯑꯗꯣ ꯑꯗꯣ ꯅꯅꯜ ꯑꯗꯨꯣ ꯑꯗꯣ ꯍꯣ ꯀ ꯁꯤ ꯑꯣꯏꯗꯤꯀꯣ ꯑꯩꯗꯣ ꯀꯣꯛꯇꯣ ꯁꯦꯚ ꯇꯧꯔꯒ ꯀꯣ ꯇꯀꯂꯨꯗ ꯂꯩꯒꯅꯤ
ꯑꯗꯨꯕꯨ ꯋꯥꯅꯤꯅ ꯑꯩ ꯑꯩꯐꯥꯎ ꯇꯧꯕꯤꯒꯦ ꯍꯥꯏ ꯑꯗꯨꯗꯤ ꯃꯦꯁꯤ
ꯃꯥꯁꯤ ꯑꯃꯗꯤ ꯇꯧꯔꯅꯤ ꯑꯁꯦꯡꯕ ꯀꯣ ꯄ꯭ꯔꯣꯃꯤꯁꯅꯦ ꯎꯝ ꯉꯝꯒꯅꯤ
ꯑꯗꯨ ꯃꯤꯁꯤ ꯉꯃꯣꯏ ꯈꯪꯉꯦꯕ ꯑꯗꯨꯒꯤ ꯑꯩ ꯇꯧꯕꯤꯒꯦ ꯍꯥꯏꯕꯅꯤꯗ ꯉꯝꯒꯅꯤ ꯉꯝꯒꯅꯦꯅ ꯈꯜꯂꯗꯤ ꯑꯩꯁꯨ ꯇꯧꯒꯦꯅ ꯍꯥꯏꯔꯣꯏꯅ
ꯃꯤꯁꯤ ꯉꯝꯃꯣꯏ ꯀꯥꯏꯅ ꯍ ꯕꯃꯥ
ꯅꯣꯏꯀꯣ ꯅ ꯃꯦꯁꯤ ꯅ ꯀ ꯁꯤ ꯄꯥꯝꯃꯤꯗꯣ ꯔꯣꯅꯦꯗꯣ ꯍꯥꯏꯗꯤ ꯔꯣꯅꯦꯗꯣꯕꯨ ꯊꯤꯅ ꯆꯩꯥꯏꯗ꯭ꯔꯦꯁꯨ ꯌꯥꯏ ꯌꯥꯗꯔꯤꯕ꯭ꯔ ꯍꯥꯏ ꯃꯤꯗ
ꯃꯥꯗꯣ ꯏꯒꯣꯗꯣ ꯌꯥꯝ ꯂꯩꯌꯦꯕ
ꯏꯁꯁ ꯂꯩꯔꯁꯨ ꯂꯩꯗ꯭ꯔꯁꯨ ꯅꯣꯏ ꯃꯦꯁꯤ ꯄꯥꯝꯗꯦ ꯃꯦꯁꯤꯕꯨ ꯑꯗꯨꯝ ꯁꯨꯄꯣꯔ ꯇꯧꯕꯧꯕ
ꯍꯝꯕꯜꯁꯨ ꯑꯣꯏꯑꯦ ꯂꯣꯌꯦꯜꯁꯨ ꯑꯣꯏꯑꯦ ꯑꯗꯨꯒꯤꯅꯦ ꯑꯩꯈꯣꯏꯅ ꯄꯥꯔꯤꯁꯦ ꯃꯥꯗꯣ ꯁꯀꯤꯜꯁꯨꯂ ꯏꯗꯣ
ꯔꯣꯟꯅ
ꯐꯥꯕ ꯑꯐꯥꯕ ꯀꯇꯦꯅꯦꯕ ꯃꯥ ꯑꯗꯨꯀꯣ
ꯍꯥꯏꯗꯤ ꯍꯣꯏ ꯐꯠꯇꯦ ꯍꯥꯏꯕ ꯅꯠꯇꯦ ꯃꯦꯁꯤꯁꯨ ꯑꯗꯨꯕꯨ ꯔꯣꯅꯦꯜꯗꯣꯁꯨ ꯌꯥꯝ ꯅꯣꯏꯅ ꯈꯟꯕꯗꯣ ꯌꯥꯝ ꯎ ꯄꯦꯟꯗꯦꯕ
ꯑꯩꯗꯦ ꯀꯨꯪꯗꯔ꯭ꯦ
ꯅꯣꯏ ꯃꯁꯤ ꯐꯦꯟꯁ ꯅꯣꯏ ꯃꯁꯤ ꯐꯦꯟꯁ ꯐꯦꯟꯁꯤ ꯃꯔꯝꯒꯤ ꯃꯔꯝꯗ ꯑꯩꯈꯣꯏꯁꯦ ꯔꯣꯠ ꯃꯦꯁꯤ ꯄꯥꯝꯗꯕ ꯍꯧꯈ꯭ꯔꯦ ꯍꯧꯖꯤꯛꯇꯤ
ꯃꯤꯁꯤ ꯄꯥꯝꯕꯗꯨꯔ
ꯑꯗꯨ ꯍꯥꯏꯗꯤꯀꯣ ꯑꯩꯈꯣꯏꯗꯤ ꯅꯣꯏꯒꯨꯝꯅ ꯃꯦꯁꯤ ꯄꯥꯕꯤ ꯌꯦꯔꯣꯅꯦ ꯑꯗꯣ ꯄꯥꯝꯗꯦ ꯅꯣꯏ ꯑꯗꯨꯝ ꯇꯧꯋꯤꯅꯀꯣ ꯑꯩꯣꯏꯗꯤ ꯑꯗꯨꯃꯥꯏꯅ ꯇꯧꯔꯗꯤ ꯑꯗꯨꯒ ꯔꯣꯅꯦꯜꯗꯣ ꯄꯥꯝꯃꯁꯨ ꯃꯦꯁꯤꯕꯨ ꯄꯥꯝꯗꯦ ꯍꯥꯏꯕꯗꯤ ꯅꯠꯇꯦ ꯑꯗꯨꯝ ꯂꯩꯌꯦꯅ ꯅꯣꯏꯗꯤ ꯃꯤꯁꯤꯕꯨ ꯄꯥꯝ ꯃꯤꯗꯤ ꯏꯔꯣꯟꯖꯗꯧꯕ ꯑꯁ ꯇꯧꯗꯦ ꯍꯟꯆꯤꯟ ꯊꯤꯅꯨ
ꯑꯁ ꯊꯤꯕ ꯂꯩ ꯑꯩꯈꯣꯏ ꯃꯔꯨꯞꯁꯤꯡꯗꯣ ꯁꯨꯃꯥꯏꯅ ꯌꯥꯝ ꯇꯧꯕ ꯑꯗꯨꯒꯤ ꯇꯧꯕꯅꯦ ꯑꯩꯈꯣꯏꯁꯨ
ꯑꯁ ꯇꯧꯕꯅꯤ ꯅꯣꯏ ꯃꯦꯁꯤ ꯐꯦꯟꯁꯦ ꯍꯦꯟꯕꯅꯦ ꯑꯗꯨꯗꯤ
ꯌꯥꯅꯤꯗꯣ ꯃꯣꯏꯗꯣ ꯈꯠꯅꯕ ꯍꯧꯔꯅꯤ ꯑꯗꯨꯗꯤ ꯃꯣꯏꯅ ꯁꯨꯃꯥꯏ ꯁꯨꯃꯥꯏꯅ ꯍꯥꯏꯕꯗꯨ
ꯑꯗꯨꯗꯤꯀꯣ ꯑꯗꯨꯗꯤ ꯃꯆꯤꯟ ꯃꯆꯤꯟ ꯀꯕ ꯃꯤꯅ ꯑꯗꯨꯝ
ꯑꯩꯈꯣꯏꯒꯤꯁꯦ ꯀꯩꯅꯣ ꯃꯣꯏꯗꯨ ꯍꯥꯔꯠ ꯋꯥꯔꯇꯤ ꯂꯩꯌꯦꯕ ꯑꯗꯨꯁꯨ ꯃꯣꯏꯒꯤꯗꯣ ꯍꯦꯟꯃꯟꯕ ꯑꯩꯈꯣꯏ ꯃꯔꯨꯞꯁꯤꯡꯗꯨꯣ
ꯑꯗꯨꯗꯤꯅꯥ ꯃꯔꯨ ꯃꯤꯅ ꯅꯠꯇꯦ ꯑꯗꯨꯕꯨꯀꯣ ꯅꯠꯇꯦ ꯏꯅꯥ ꯌꯦꯝ ꯃꯔꯨ ꯉꯥꯛꯇ ꯅꯠꯇꯦ ꯑꯗꯨꯗꯤꯀꯣ ꯍꯥꯏꯗꯤ ꯑꯗꯨꯝ ꯑꯦꯕ꯭ꯔꯤ ꯐꯦꯟꯁ ꯑꯗꯨꯝ ꯀꯩꯅꯣ ꯇꯧꯕꯗ ꯃꯤꯦꯁꯤꯒꯤ ꯐꯦꯟꯁꯤꯡ ꯀꯆꯤꯟ ꯀꯜꯂꯦꯕ
ꯍꯣꯏꯅꯦ ꯍꯣꯏꯅꯦ ꯐꯔꯦꯅꯦ ꯅꯣꯏꯅ ꯉꯝꯃꯨꯔꯅꯦ
ꯅꯪ ꯅꯪ ꯆꯤꯟ ꯀꯝꯕꯤꯏ ꯑꯩꯅ
ꯆꯥꯛ ꯍꯟꯖꯥꯡ ꯊꯣꯡꯉꯨꯅꯦ ꯅꯣꯏꯕꯨ ꯊꯦꯡꯗ꯭ꯔꯤꯕꯣ
ꯏꯁꯁ ꯅꯪ ꯊꯣꯉꯒ ꯊꯥꯔꯛꯑꯣ
ꯍꯥꯥ
ꯑꯗꯨꯝ ꯊꯕꯒ ꯍꯔ
ꯇꯨꯡꯃꯨ ꯇꯔꯨ ꯅꯪꯗꯤ ꯈꯪꯗ꯭ꯔꯦꯕ
ꯍꯥꯥ
ꯅꯪ ꯈꯪꯗ꯭ꯔꯦꯕ
ꯍꯝ ꯍꯌꯦꯡꯁꯤ ꯊꯕꯥꯛ ꯆꯠꯀꯗ꯭ꯔꯣ
ꯆꯠꯂꯣꯏꯦ ꯊꯕꯥꯛ ꯂꯩꯇꯦ ꯑꯩꯈꯣꯏꯗꯤ ꯊꯕꯛ ꯂꯩꯇꯦ
ꯌꯥꯝ ꯀꯟꯅ ꯇꯥꯗꯤ ꯅꯪꯁꯦ ꯆꯥꯛ ꯆꯥꯔ ꯃꯥꯂꯦ
ꯊꯕꯛ ꯂꯩꯇꯦꯕ
ꯑꯣꯝ
ꯅꯣꯏꯗꯤ ꯆꯠꯒꯗ꯭ꯔꯣ
ꯆꯒꯅꯤ ꯐꯣꯏꯗꯤ
ꯑꯗꯨꯏꯅꯦꯕ ꯀꯣꯂꯦꯖ ꯇꯣꯛꯀꯅꯤ ꯍꯥꯏꯕꯗꯀꯣ
ꯇ ꯇꯅꯤꯕꯣ ꯑꯝ ꯑ
ꯌꯨꯝꯗ ꯂꯩ ꯌ ꯍꯥꯏꯗꯤ ꯅꯪ ꯂꯩꯕꯗꯀꯣ ꯌꯨꯝꯗ ꯂꯩꯕ꯭ꯔꯥ ꯄꯦꯔꯦꯟꯁꯀ ꯂꯩꯕ꯭ꯔꯥ ꯅꯠꯇ꯭ꯔꯒ ꯃꯔꯨꯞꯁꯤꯡꯒ ꯂꯩꯕ꯭ꯔꯥ ꯭ꯔ ꯅꯪꯗꯨꯀꯣ ꯐꯦꯃꯤꯂꯤꯒ ꯂꯩꯕ꯭ꯔꯣ ꯅꯠꯇ꯭ꯔꯒ ꯃꯔꯨꯞꯁꯤꯡꯒ ꯂꯩꯕ꯭ꯔꯕ
ꯀꯔꯤ ꯍꯥꯏꯕ ꯈꯔ ꯀꯟꯅ ꯉꯥꯎꯕꯅꯦ ꯑꯩꯕꯨ
ꯅꯪꯒꯤ ꯅꯥꯀꯣꯡ ꯑꯣꯏꯝꯅꯦ ꯑꯗꯨꯗꯤ ꯅ
ꯃꯅꯤꯀꯣ
ꯇꯥꯏꯌꯦ
ꯅꯪꯀꯣ
ꯑꯥ
ꯅꯪꯒꯤ ꯃꯔꯨꯞꯁꯤꯡꯒ ꯂꯩꯕ꯭ꯔꯥ ꯅꯠꯇꯅ ꯐꯦꯃꯤꯂꯤꯒ ꯂꯩꯕ꯭ꯔꯥ ꯍꯥꯏꯕꯅꯤꯗ
ꯍꯣꯏ ꯐꯦꯃꯤꯂꯤ ꯂꯩꯌꯦ ꯃꯔꯨꯞꯁꯤꯡꯁꯨ ꯂꯩꯌꯦ
ꯁ ꯌꯥꯔꯦꯦ ꯇꯣꯛꯑꯣ ꯑꯩꯅ ꯍꯥꯏꯕꯗꯣ ꯅꯪꯒꯦꯟ ꯇꯥꯗꯦ
ꯀꯔꯤ
ꯑꯗꯣ ꯑꯩꯅ ꯑꯩꯅ ꯍꯥꯡꯕ ꯀꯣꯏꯁꯟꯁꯤꯗꯤ ꯀꯩꯅꯣꯗꯨꯅꯦꯕ ꯑꯗꯣ ꯅꯪꯅ ꯈꯨꯝꯂꯛꯄꯗꯨꯗꯤ ꯑꯇꯣꯞꯄꯗ ꯑꯣꯏꯈ꯭ꯔꯦꯕ ꯑꯗꯨ ꯇꯣꯛꯑꯣꯕ
ꯉꯁꯥꯏꯗꯣ ꯅꯨꯡꯁꯤꯠꯀꯤ ꯅꯨꯡꯁꯤꯠ ꯁꯤꯠꯄ ꯑꯗꯨꯒꯤ ꯇꯥꯗꯕ
ꯑꯗꯨꯒꯤ ꯑꯗꯨꯒ ꯀꯩꯒꯤ ꯑꯩ ꯈꯣꯟꯖꯦꯜꯗ ꯑꯃꯨꯛ ꯇꯩꯅꯕ
ꯅꯪꯒꯤꯗꯣ ꯋꯥꯗꯣ ꯍꯧꯖꯤꯛꯇꯤ ꯈꯔ ꯇꯥꯕ ꯅꯨꯡꯉꯥꯏꯑꯕ ꯉꯁꯥꯏꯗꯣ ꯇꯥꯗꯦꯕ ꯐꯖꯅ ꯋꯥ ꯉꯥꯡꯂꯒ ꯂꯩꯦ ꯍꯥꯏꯕꯗꯤ ꯈꯪꯉꯦ ꯑꯗꯣ ꯇꯥꯗꯕꯀꯣ
ꯑ ꯑꯩꯒꯤ ꯑꯩꯗꯤ ꯀꯟꯅ ꯉꯥꯡꯉꯨꯅꯦ ꯂꯨꯁꯄꯤꯛ ꯀꯕꯤꯔꯅꯦ
ꯈꯔ ꯀꯟꯅ ꯉꯥꯡꯕ ꯑꯣꯏꯔꯕꯅꯤ
ꯏꯁ ꯌꯥꯝ ꯀꯟꯅ ꯉꯥꯡꯕꯁꯨ ꯅꯠꯇꯦꯍꯦ ꯍꯧꯖꯤꯛꯁꯨ
ꯎꯝ ꯃꯔꯛ ꯃꯔꯛꯇ ꯍꯥꯏ ꯇꯔꯦ ꯑꯣꯏ ꯑꯗꯨꯗꯤ
ꯑꯩ ꯑꯩ ꯐꯥꯈꯤꯗꯕꯅꯤ ꯑꯩꯀꯣ ꯅꯪꯒꯤ ꯀꯨꯝ ꯅꯥꯒꯦꯔ ꯍꯥꯏꯅ ꯈꯟꯕ ꯑꯗꯨꯏ ꯇꯞꯅ ꯉꯥꯡꯒꯅꯤꯗ ꯅꯪꯒꯤ ꯈ ꯅꯪꯒꯤ ꯈꯥꯟꯕꯤꯕꯒꯤ
ꯅꯨꯡꯁꯤꯠꯁꯨ ꯁꯤꯠꯂꯦ ꯉꯁꯥꯏꯗꯣ ꯑꯗꯨꯒꯤ ꯇꯥꯗꯕ ꯋꯥꯗꯣ ꯉꯥꯡꯂꯒ ꯂꯩꯔꯦ ꯍꯥꯏꯕꯗꯤ ꯈꯪꯉꯦꯕ
ꯑꯗꯨ ꯈꯪꯅꯗꯤ ꯌꯥꯔꯦꯗ ꯍꯥꯏ ꯍꯥꯏꯅ ꯍꯥꯡꯉꯛꯄ ꯌꯥꯏꯩꯅ
ꯎꯝ
ꯅꯣꯏ ꯁꯥꯏꯗꯤ
ꯍꯥꯥ
ꯅ ꯁꯥꯏꯗꯤ
ꯑꯩꯈꯣꯏ ꯑꯩꯈꯣꯏ ꯅꯣꯏ ꯑꯩꯈꯣꯏ ꯁꯥꯏ
ꯅꯪꯒꯤ ꯅꯪ
ꯌꯦꯔꯣ
ꯎꯝ
ꯀꯦꯕꯥꯛ
ꯑꯦ ꯄꯤꯃꯟꯕ꯭ꯔꯣꯅꯦ
ꯄꯄꯅꯦ
ꯑꯣ